ꯃꯣꯏ
ꯒꯨ ꯒꯨꯠ ꯃꯣꯔꯅꯤꯡ
ꯒꯨꯠ ꯃꯣꯔꯅꯤꯡ ꯒꯨꯠ ꯃꯣꯔꯅꯤꯡ
ꯆꯥꯛ ꯎꯅꯔꯕ ꯀꯃꯥꯏꯅ ꯇꯧꯔꯒꯦ ꯢꯇꯥꯎꯗꯤ
ꯑꯁ ꯆꯥꯛ ꯐꯖꯔꯦ ꯆꯥꯛ ꯏꯁꯤꯡ ꯆꯥꯊꯣꯛꯑꯦ
ꯀꯔꯤ ꯃꯊꯦꯟ ꯇꯧꯔꯕ?
ꯃꯊꯦꯟꯁꯦ ꯁꯦꯕꯣꯠꯅꯦ ꯕꯗ ꯑꯩꯈꯣꯏꯒꯤ ꯏꯌꯥꯝꯕꯣꯗꯤꯅꯦ ꯑꯗꯨꯒ ꯍꯋꯥꯏꯖꯥꯔꯅꯦ꯫ ꯃꯣꯔꯣꯛ ꯑꯇꯦꯛꯄꯅꯦ ꯇꯧꯔꯒ ꯊꯥꯎ ꯁꯣꯛ ꯇꯧꯁꯜꯂꯦ꯫
ꯑꯍꯥꯎꯕꯅꯤꯅꯦ ꯑꯗꯨꯖꯨ ꯀꯣ
ꯑꯗꯣ ꯁꯤꯖꯨ ꯍꯥꯎꯋꯤꯅꯦꯍꯦ
ꯎꯝ ꯅꯪ ꯑꯗꯣ ꯁꯦꯕꯣꯠꯀ ꯑꯗꯨ ꯊꯣꯡꯅꯕꯗꯨꯗ ꯊꯥꯡꯖꯤꯡꯗꯣ ꯇꯪꯈꯥꯏ ꯑꯝꯒ ꯍꯥꯞꯆꯜꯂꯗꯤꯀꯣ
ꯑꯥ ꯍꯩꯁ ꯏꯃꯩꯃ ꯊꯥꯡꯖꯤꯡ ꯍꯥꯞꯄꯤ꯫
ꯎꯝ ꯑꯗꯨꯅꯦ ꯊꯥꯡꯖꯤꯡꯒ ꯑꯗꯨ ꯇꯧꯔꯒ꯫ ꯁꯥꯏꯕꯗꯣ ꯅꯨꯡꯉꯥꯏꯕꯅꯦꯕ꯫
ꯎꯝ ꯎꯝ
ꯀꯩꯗꯧꯔꯝꯃꯤꯅꯣ?
ꯑꯦ ꯏꯇꯥꯎ ꯁꯨꯝ ꯂꯩꯔꯝꯕꯅꯤꯗ ꯃꯇꯝ ꯀꯨꯏꯔꯦꯅ ꯋꯥꯔꯤ ꯁꯥꯅꯗ ꯀꯨꯏꯔꯦꯟ ꯇ ꯇꯧꯔꯛꯏꯝꯃꯤ꯫
ꯎꯝ ꯅꯪꯕꯨ ꯇꯋꯥ ꯇꯣ ꯇ꯭ꯔꯣꯐꯤꯒꯤ ꯉꯔꯥꯡ ꯐꯥꯏꯅꯦꯟꯒ ꯌꯦꯡꯕ ꯆꯠꯄ꯭ꯔꯣ?
ꯑ ꯆꯠꯂꯦ ꯇꯋꯥ ꯇ꯭ꯔꯣꯐꯤꯗꯣ ꯐꯥꯏꯅꯦꯟ ꯌꯦꯡꯉꯨꯏꯌꯦ ꯉꯔꯥꯡ ꯫
ꯑꯣ ꯋꯥꯡꯒꯣꯏꯅ ꯇꯧꯒꯔ꯭ꯦꯅꯦ꯫
ꯑ ꯋꯥꯡꯒꯣꯏꯅ ꯊꯣꯏꯒꯔ꯭ꯦ ꯑꯅꯤ ꯑꯃꯗ꯫
ꯎꯝ ꯑꯩꯗꯤ ꯉꯔꯥꯡ ꯀꯔꯤ ꯌꯨꯇ꯭ꯌꯨꯕꯇ ꯑꯣꯏꯅ ꯌꯦꯡꯉꯦ ꯂꯥꯏꯞꯇ꯫
ꯑꯣ ꯌꯨꯇ꯭ꯌꯨꯕꯇ ꯂꯥꯏꯕꯇ ꯑꯗꯨꯗꯤ ꯑꯈꯣꯏ ꯀꯤꯁꯟ ꯍꯣꯏ ꯎꯗꯕ꯭ꯔꯣ?
ꯃꯥꯔ ꯉꯔꯥꯡ ꯄ꯭ꯂꯦꯇꯤꯅ ꯏꯁꯩ ꯁꯛꯏ
ꯅꯠꯇꯦ ꯆꯦꯟꯖꯟꯗꯦꯗ ꯆꯦꯟꯖꯟꯕꯕꯨꯗꯤ ꯑꯗꯨꯗ ꯃꯥꯗꯣ ꯃꯃꯥꯡꯗꯗꯤ ꯐꯝꯕꯅꯦꯕ꯫
ꯎꯗꯦ ꯫
ꯑꯁ
ꯉꯔꯥꯡ ꯌꯥꯝꯅ ꯅꯨꯡꯉꯥꯏ ꯃꯥꯜꯂꯦ꯫
ꯌꯥꯝꯅ ꯅꯨꯡꯉꯥꯏꯈꯤꯌꯦ ꯕꯣꯟꯗꯣ ꯑꯁ ꯄꯣꯏꯔꯣꯛ ꯈꯣꯡꯖꯤꯡꯅ ꯌꯥꯝ ꯀꯟꯅ ꯁꯥꯟꯅꯩ ꯕꯣꯟꯗꯤ ꯑꯗꯨꯒ ꯀꯥꯕꯅ ꯋꯥꯡꯒꯣꯏꯅ ꯀꯥꯒꯤ ꯀꯃꯥꯏ ꯇꯧꯏꯅꯣ ꯈꯪꯗꯦ ꯕꯣꯟ ꯃ
ꯑꯗꯨꯅꯦ ꯆꯜꯂꯣꯏꯗꯕ ꯒꯣꯜ ꯉꯥꯠꯇꯅꯦꯃꯤ ꯑꯅꯤ ꯆꯜꯂꯤꯗꯣ꯫
ꯃꯥꯗꯤ ꯃꯊꯣꯡ ꯃꯔꯝ ꯈꯪꯗꯦ ꯀꯃꯥꯏꯟ ꯇꯧꯏꯅꯣ ꯑꯩꯈꯣꯏꯖꯨ ꯒ꯭ꯌꯥꯟ ꯇꯥꯗꯦ ꯇꯧꯏꯖꯦ ꯉꯔꯥꯡ ꯑꯩꯈꯣꯏꯒꯤ ꯅꯣꯔꯋꯦꯒ ꯕ꯭ꯔꯥꯖꯤꯟꯒ ꯁꯥꯟꯅꯕꯒ ꯆꯞ ꯃꯥꯟꯅꯩ꯫
ꯎꯝ ꯅꯣꯔꯋꯦꯅ ꯅꯩꯒꯔ꯭ꯦꯅꯦ ꯑꯅꯤ ꯑꯃꯗ꯫
ꯑꯗꯨꯝ ꯑꯗꯨꯅꯤ ꯀꯩꯅꯣ ꯉꯔꯥꯡꯖꯨ ꯑꯅꯤ ꯑꯃꯗꯅꯤ ꯅꯩꯁꯜꯂꯝꯃꯤꯖꯦ ꯫ ꯅꯣꯔꯋꯦ ꯑꯁ ꯅꯨꯡꯉꯥꯏꯇꯦ ꯑꯩꯖꯨ ꯅꯦꯃꯥꯔꯅ ꯀꯞꯄꯗꯣ ꯎꯕꯗ꯫
ꯎꯝ ꯃꯥ ꯃꯆꯥ ꯑꯃꯨꯛ ꯁꯦꯝꯖꯖꯔꯅꯤꯗ꯫
ꯎꯝ ꯑꯩꯈꯣꯏ ꯑꯥꯔꯖꯦꯟꯇꯤꯅꯥꯒ ꯏꯖꯤꯞꯀ ꯁꯥꯟꯅꯕ ꯌꯦꯡ ꯇꯥꯝꯃꯤꯅꯦ ꯀꯅꯥꯅ ꯀꯥꯒꯦꯗꯣ꯫
ꯑꯗꯨꯗꯤ ꯅꯣꯏ ꯗꯥ ꯁꯤꯕꯒꯤ ꯃꯥꯜꯂꯦ ꯫
ꯍꯣꯏ ꯗꯥꯁꯤ ꯍꯣꯏꯒꯤꯅꯦꯃꯤ ꯗꯥꯁꯤ ꯀꯅꯥ ꯀꯥꯒꯦ ꯌꯦꯡꯗꯣꯏꯅꯦꯃꯤ꯫
ꯑꯗꯣ ꯉꯁꯥꯏꯗꯤ ꯍꯦꯂꯦꯟꯅ ꯅꯩꯒꯔ꯭ꯦꯅꯦ꯫
ꯑꯁ ꯃꯥꯅ ꯅꯩꯕꯣ ꯌꯥꯗꯦꯕꯣ ꯫
ꯎꯝ ꯗꯥ ꯍꯦꯜꯂꯦꯟꯅ ꯫
ꯑꯉꯥꯎ ꯈꯨꯀꯥꯎ ꯀꯥꯎꯁꯜꯂꯤ ꯑꯗꯨꯝ ꯆꯪꯉꯤ꯫
ꯎꯝ ꯗꯥ ꯍꯦꯂꯦꯟꯖꯨ ꯗꯥ ꯄꯦꯒ ꯄꯥꯔꯛꯑꯗꯤ ꯈꯔ ꯅꯣꯞꯀꯗ꯭ꯔꯥ ꯈꯪꯗꯦꯅꯦ꯫
ꯅꯣꯞꯀꯅꯤꯗ꯫
ꯑꯗꯣ ꯕꯣꯟꯖꯤ ꯏꯇꯥꯎ ꯃꯇꯨꯡ ꯇꯥꯕꯅꯤꯅ ꯇꯝꯕ ꯉꯝꯗꯦꯅꯦ꯫
ꯕꯣꯟꯖꯦ ꯃꯇꯨꯝ ꯇꯏꯥ ꯇꯝꯕ ꯉꯝꯗꯦ ꯕꯣꯟꯖꯦ ꯃꯇꯨꯝ ꯇꯥꯕꯅꯤꯅ ꯍꯦꯛꯇ ꯃꯇꯨꯝ ꯇꯥꯏꯌꯦꯗꯨꯅꯤ ꯍꯦꯛꯇ ꯎꯔꯨ ꯎꯔꯨ ꯎꯪꯖꯠꯒꯤ ꯍꯦꯛꯇ ꯃꯇꯨꯝ ꯇꯥꯕꯅꯤꯅ꯫
ꯑꯗꯣ ꯀꯔꯤ ꯕꯣꯟꯖꯦ ꯏꯇꯥꯎ
ꯎꯝ꯫
ꯑꯥ ꯆꯨꯊꯦꯛꯀ ꯅꯥꯏꯔꯝꯃꯗꯤ ꯀꯃꯥꯏꯅ ꯇꯧꯅꯤ꯫
ꯕꯣꯟꯖꯦ ꯁꯨꯨꯊꯦꯡ ꯅꯥꯏꯔꯝꯃꯗꯤ ꯀꯥꯎꯕ ꯌꯥꯔꯝꯃꯣꯏ꯫
ꯀꯥꯎꯔꯝꯕꯖꯨ ꯌꯥꯏꯅꯤ ꯅꯠꯇꯦꯗ ꯕꯨꯠꯇꯒꯨꯝꯕꯀꯣ꯫
ꯎꯝ꯫
ꯕꯨꯠꯁꯤꯁꯨ ꯆꯨꯊꯦꯡꯅꯉꯥꯏ ꯁꯥꯔꯛꯄꯩ ꯇꯥꯏꯞꯇ ꯂꯥꯛꯀꯅꯤꯉꯣ꯫
ꯑꯗꯣ ꯕꯣꯟꯖꯦ ꯆꯨꯊꯦꯛ ꯅꯥꯏꯅ ꯁꯥꯔꯝꯃꯒꯗꯤ ꯕꯣꯟꯖꯦ ꯆꯨꯝꯅ ꯄꯥꯏꯔꯣꯏꯗꯕ ꯑꯃꯨꯛ꯫
ꯑꯗꯨꯅꯦ꯫ ꯑꯗ ꯏꯁꯃꯣꯟ ꯉꯥꯛꯇꯅꯤꯅ ꯀꯔꯤꯝ ꯇꯕꯨꯗꯤ ꯇꯧꯔꯣꯏꯗ꯫ ꯄꯣꯟꯁ ꯉꯥꯛꯇꯅꯤꯅ꯫
ꯑꯗꯨꯗ ꯍꯥꯏꯗꯤ ꯃꯥꯥꯏ ꯁꯦꯞꯇꯣ ꯀꯣ ꯁꯦꯞꯇꯨꯅ ꯅꯦꯕ ꯕꯣꯟ ꯄꯥꯏꯗꯣꯏꯖꯦ꯫
ꯑ ꯀꯔꯤ ꯆꯥꯛ ꯏꯟꯖꯥꯡꯖꯦ ꯍꯧꯖꯤꯛꯇꯤ ꯀꯔꯤ ꯀꯔꯤꯅ ꯍꯥꯎꯔꯤꯒꯦ꯫
ꯆꯥꯛ ꯏꯟꯖꯥꯡꯁꯦ ꯀꯩꯅ ꯍꯥꯎꯅꯤ ꯍꯧꯖꯤꯛꯁꯦ ꯊꯥꯎ ꯉꯧꯗꯕ ꯏꯆꯝ ꯆꯝꯕ ꯑꯗꯨꯝ ꯃꯅꯥ ꯃꯁꯤꯡ ꯊꯣꯡꯉꯒ ꯆꯥ ꯌꯥꯏꯗ ꯁꯥ ꯉꯥ ꯊꯥꯎ ꯌꯥꯝ ꯀꯔꯥꯝꯕꯁꯦ ꯃꯁꯤ ꯁꯦ ꯆꯥꯕ ꯏꯌꯥ ꯌꯥꯗꯦ ꯄꯨꯛ ꯅꯨꯡꯉꯥꯏꯕ ꯑꯣꯏꯗꯦ꯫
ꯎꯝ꯫ ꯑꯁ ꯑꯩꯁꯨ ꯉꯁꯤ ꯂꯧ ꯈꯔ ꯍꯧꯔꯦ꯫
ꯂꯧ ꯍꯧꯔꯦ ꯂꯧ ꯅꯩꯕ ꯍꯧꯔꯕꯣ꯫
ꯉꯔꯥꯡꯗꯒꯤ ꯏꯁꯤꯡ ꯈꯔ ꯈꯔ ꯂꯥꯛꯄ ꯍꯧꯕꯅꯦ ꯑꯗꯣ ꯉꯁꯥꯏ ꯑꯌꯨꯛ ꯉꯟꯇꯥ ꯇꯧꯔꯒ ꯊꯤꯡꯖꯜꯂꯒ ꯑꯩꯈꯣꯏꯒꯤ ꯂꯧꯗ ꯊꯥꯖꯜꯂꯦ꯫
ꯑꯥ ꯑꯥ꯫
ꯑꯗꯨꯗꯨꯒ ꯏꯁꯤꯡꯗꯣ ꯊꯜꯍꯜꯂꯒ ꯍꯌꯦꯡꯂꯥ ꯍꯥꯡꯆꯤꯠꯂ ꯑꯃ ꯅꯩꯒꯦ ꯇꯧꯕ꯫ ꯑꯗꯨ ꯅꯩꯔꯒ ꯑꯗꯨꯝ ꯍꯨꯟꯖꯟꯒ꯭ꯔꯗꯕꯅꯦ ꯂꯤꯡꯉꯣꯏ ꯅꯣꯏꯗꯤ ꯍꯧꯔꯕꯣ꯫
ꯎꯝ꯫ ꯑꯣ ꯑꯩꯈꯣꯏ ꯑꯩꯈꯣꯏꯒꯤ ꯍꯧꯔꯦ ꯑꯩꯅ ꯂꯧꯍꯣꯟ ꯍꯨꯟꯒ꯭ꯔꯦ ꯂꯧꯍꯣꯟ ꯍꯨꯟꯕ ꯂꯣꯏꯔꯦ꯫
ꯑꯣ ꯀꯔꯤ ꯐꯧ ꯇꯧꯒꯦ꯫
ꯑꯁ ꯃꯥꯏ ꯗꯔꯝ ꯑꯗꯣ ꯇꯧꯁꯜꯂꯦꯗ ꯑꯗꯨꯝ꯫
ꯎꯝ ꯑꯩꯈꯣꯏꯗꯤ ꯁꯦꯕꯥꯅ ꯑꯃ ꯂꯩꯕꯗꯣ꯫
ꯎꯝ ꯎꯝ꯫
ꯑꯗꯨ ꯇꯧꯋꯦ꯫
ꯑꯁ ꯀꯩꯅꯣꯅꯦ ꯃꯤꯔꯣꯜ ꯂꯩꯇꯕꯅꯤꯅꯀꯣ ꯗꯔꯝꯗꯣ ꯑꯗꯨꯝ ꯇꯧꯁꯟꯈ꯭ꯔꯁꯦꯅ
ꯑꯗꯣ ꯏꯇꯥꯎ ꯑꯩ ꯅꯉꯣꯟꯗ ꯀꯩꯅꯣꯝ ꯍꯪꯒꯦ ꯇꯧꯕꯅꯤꯅꯦ꯫ ꯀꯔꯤ ꯗ꯭ꯔꯦꯒꯣꯟ ꯐ꯭ꯔꯨꯏꯠꯁꯦ
ꯑꯥ ꯑꯥ ꯑꯥ ꯗ꯭ꯔꯒꯝ ꯐꯨꯔꯤꯠ ꯀꯤ
ꯑꯩꯁꯦ ꯄꯥꯝꯕꯤ ꯌꯥꯡꯈꯩ ꯆꯥꯃꯨꯛꯇꯪ ꯊꯥꯅꯤꯡꯕ ꯍꯥꯏꯇꯥꯔꯦ
ꯎꯝ ꯎꯃ ꯎꯝ
ꯑꯗꯨꯝ ꯑꯍꯥꯟꯕꯒꯤ ꯑꯣꯏꯅ ꯍꯧꯗꯣꯛꯄꯒꯤ
ꯎꯝ
ꯑꯗꯣ ꯃꯣꯏꯁꯦ ꯁꯦꯕꯥ ꯁꯦꯕꯤꯗꯤ ꯀꯃꯥꯏ ꯇꯧꯒꯦ ꯃꯣꯏꯁꯦ
ꯅꯪ ꯄꯥꯝꯕꯤ ꯌꯥꯡꯈꯩ ꯆꯥꯝꯃꯒ ꯍꯥꯏꯁꯦ ꯌꯥꯝꯈꯔꯥꯕꯣꯠꯅꯤꯅꯦ ꯅꯪꯕꯨ ꯖꯒꯥ ꯂꯩꯔꯕꯣ ꯍꯥꯟꯅ
ꯖꯒꯥꯕꯨꯗꯤ ꯂꯩꯅꯦ
ꯖꯒꯥ ꯂꯩꯔꯒꯗꯤ ꯀꯩꯗꯧꯕꯒꯤ ꯑꯗꯣ ꯅꯪ ꯍꯧꯖꯤꯛꯀꯣ ꯑꯩ ꯀꯩꯅꯣꯝ ꯍꯥꯏꯒꯦꯕ ꯗ꯭ꯔꯥꯒꯣꯟ ꯐ꯭ꯔꯨꯇꯠꯁꯦ
ꯎꯃ
ꯅꯪꯅ ꯏꯅꯧ ꯅꯧꯕ ꯆꯥꯔ ꯑꯃ ꯂꯧꯕ ꯃꯇꯝꯗ ꯗ꯭ꯔꯥꯒꯣꯟ ꯐꯨꯠꯁꯦ ꯄꯥꯟꯕ ꯃꯇꯝꯗ ꯆꯍꯤ ꯑꯅꯤ ꯑꯍꯨꯝ ꯆꯪꯒꯅꯦꯕ
ꯎꯝ
ꯄꯥꯜꯂꯝꯃꯕ ꯄꯥꯝꯕꯤ ꯑꯄꯥꯝꯕ ꯆꯥꯔ ꯍꯥꯏꯗꯤ ꯄꯥꯝꯕꯤꯁꯦ ꯄꯥꯜꯂꯕ ꯃꯍꯩ ꯄꯥꯟꯕ ꯄꯥꯝꯕꯤꯗꯒꯤ ꯆꯥꯔ ꯂꯧꯕ ꯑꯣꯏꯔꯒꯗꯤ ꯅꯪ ꯃꯊꯪ ꯆꯍꯤꯗ ꯑꯗꯨꯝ ꯍꯥꯏꯗꯤ ꯑꯣꯜꯂꯛꯄ ꯆꯍꯤꯗ ꯑꯗꯨꯝ ꯄꯥꯜꯂꯅꯦꯕ
ꯎꯝ
ꯁꯤꯒꯤ ꯈꯦꯠꯅꯕꯁꯤ ꯑꯃ ꯈꯪꯉꯣꯕ ꯑꯍꯥꯟꯕꯗ
ꯎꯝ
ꯍꯥꯏꯗꯤ ꯅꯪꯅ ꯂꯧꯔꯨꯗꯣꯏ ꯆꯥꯔꯁꯤꯒꯤ ꯃꯈꯥ ꯌꯥꯝ ꯄꯣꯜꯂꯦꯕ
ꯎꯝ ꯑꯗꯨꯗꯤ ꯃ ꯃꯃꯜꯁꯨ ꯈꯦꯠꯅꯔꯛꯀꯅꯤꯅꯦ
ꯑꯥ ꯈꯦꯠꯅꯔꯛꯀꯅꯤ ꯍꯥꯏꯗꯤ ꯅꯪꯅ ꯂꯧꯗꯣꯏ ꯆꯥꯔꯁꯦ ꯅꯪꯅ ꯑꯄꯥꯝꯕꯗꯒꯤ ꯂꯧꯒꯗꯕ ꯑꯄꯥꯝꯕꯗꯑꯩ ꯁꯦꯝꯍꯟꯕ ꯍꯥꯏꯗꯤ ꯅꯪꯒꯤ ꯆꯥꯔꯁꯤ ꯑꯃ ꯁꯦꯝꯂꯤꯉꯥꯏ ꯃꯇꯝꯗ ꯑꯩꯈꯣꯏꯒꯤ ꯄ꯭ꯂꯥꯁꯇꯤꯛ ꯕꯦꯒ ꯑꯩꯈꯣꯏꯒꯤ ꯄꯣꯠ ꯆꯩꯩ ꯊꯥꯅꯕ ꯑꯃꯨꯕꯗꯨ ꯑꯗꯨꯗ ꯃꯤꯁꯨ ꯂꯩꯕꯥꯛ ꯍꯥꯞꯄꯒ ꯁꯦꯝꯕꯤꯔꯛꯇꯣꯏꯅꯦꯕ ꯑꯗꯨꯅ ꯅꯪꯒꯤ ꯌꯥꯡꯈꯩ ꯆꯥꯝꯃ ꯍꯥꯏꯁꯦ ꯑꯗꯨꯝ ꯑꯗꯨꯝ ꯁꯦꯝꯗꯣꯏꯅꯦꯕ ꯑꯗꯨ ꯐꯔꯦ ꯑꯗꯨꯅ ꯑꯗꯨꯒꯤ ꯑꯣꯏꯈ꯭ꯔꯦ ꯑꯗꯨꯕꯨ ꯃꯥꯁꯦ ꯀꯩꯁꯨ ꯌꯥꯝꯅ ꯆꯪꯗꯦ ꯃꯥꯁꯦ ꯈꯔ ꯅꯨꯡꯁꯥ ꯅꯨꯡꯁꯥ ꯐꯪꯕ ꯖꯒꯥꯗꯀꯣ
ꯎꯝ
ꯅꯨꯡꯁꯥ ꯐꯪꯕ ꯖꯒꯥ ꯎꯔꯨꯝ ꯅꯠꯇꯕ ꯅꯨꯡꯁꯥ ꯐꯪꯕ ꯖꯒꯥꯗ ꯃꯥꯁꯦ ꯊꯥꯕꯤꯕ ꯏꯁꯤꯡ ꯌꯥꯝꯅ ꯏꯁꯤꯡꯒꯤ ꯗꯔꯀꯥꯔ ꯑꯣꯏꯗꯦꯕ ꯃꯉꯣꯟꯗ
ꯑꯣ
ꯏꯁꯤꯡ ꯌꯥꯝꯅ ꯍꯦꯟ ꯍꯦꯟꯃꯜꯂꯁꯨ ꯁꯤꯕ ꯑꯉꯥꯡꯕ ꯃꯖꯦ ꯐꯪꯒꯁ ꯀꯥꯈꯠꯂꯛꯑꯦꯕꯀꯣ ꯑꯗꯨꯅ ꯃꯥꯒꯤ ꯃꯈꯣꯡꯁꯦ ꯍꯥꯏꯐꯦꯠ ꯇꯣꯡꯂꯞ ꯇꯣꯡꯂꯞ ꯃꯥꯏ ꯃꯈꯣꯡꯒꯤ ꯗ ꯍꯌꯦꯡ ꯂꯩꯕꯥꯛꯁꯦ ꯈꯔ ꯋꯥꯡꯂꯞ ꯋꯥꯡꯂꯞ ꯍꯥꯞꯄꯤꯕ ꯆꯨꯔꯤ ꯅꯥꯏꯔꯒ
ꯑꯣ
ꯑꯗꯨꯒ ꯂꯩꯕꯥꯛꯁꯦ ꯈꯔ ꯍꯥꯞꯄꯤꯔꯒ ꯑꯗꯨꯝ ꯇꯣꯡꯕꯗ ꯊꯝꯕꯤꯕ ꯍꯥꯏꯗꯤ ꯅꯣꯡꯁꯤꯡ ꯇꯥꯔꯛꯑꯁꯨ ꯏꯁꯤꯡ ꯍꯦꯜꯂꯁꯨ ꯆꯨꯝꯊꯖꯈꯤꯕ ꯃꯉꯣꯟꯗꯒꯤ ꯅꯥꯟꯊꯣꯛꯈꯤꯕ ꯏꯁꯤꯡꯁꯤ ꯑꯗꯨꯃꯥꯏꯅ ꯊꯝꯕꯤꯕ ꯑ ꯑꯗꯨꯝ ꯌꯥꯔꯁꯦ ꯃꯥꯒꯤꯗꯤ ꯆꯍꯤ ꯑꯃ ꯋꯥ ꯑꯃꯃꯝ ꯌꯨꯡꯕꯤꯔꯒ ꯋꯥꯗꯨꯗ ꯅꯪꯅ ꯁꯨꯇꯥꯂꯤꯔ ꯊꯧꯔꯤꯔ ꯃꯆꯥ ꯑꯃ ꯑꯃ ꯁꯦꯝꯕꯤꯔꯒ ꯀꯤꯕꯤꯕ ꯍꯥꯏꯇꯥꯔꯦ ꯃꯥꯥ ꯀꯦꯜꯂꯛꯇꯅꯕ ꯑꯗꯩꯗꯤ ꯃꯁꯥꯅ ꯃꯥꯒꯤ ꯅꯥꯞꯇꯨꯅ ꯐꯥꯔꯒ ꯋꯥꯁꯤꯗ ꯅꯞꯅꯈ꯭ꯔꯀꯥꯟꯗꯗꯤ ꯑꯗꯨꯝ ꯃꯁꯥꯅ ꯄ ꯃꯄꯥꯡꯒꯟ ꯑꯣꯏꯖꯒꯅꯦꯕ ꯑꯗꯩꯗꯤ ꯃꯥꯅ ꯑꯗꯨꯝ ꯄꯥꯜꯂꯛꯑꯅꯦꯕ
ꯑꯣ ꯑꯥꯗꯣ ꯏꯇꯥꯎ ꯀꯔꯤ ꯃꯣꯏꯁꯦ ꯊꯥꯕꯁꯦ ꯄꯥꯝꯕꯤ ꯑꯃꯒ ꯄꯥꯝꯕꯤ ꯑꯃꯒ ꯀꯌꯥꯃꯨꯛꯀꯤ ꯆꯥꯡꯗꯤ ꯂꯥꯞꯅꯒꯅꯤ
ꯑꯦ ꯌꯥꯝ ꯂꯥꯞꯅꯕꯒꯤ ꯗꯔꯀꯥꯔ ꯑꯣꯏꯗꯦ ꯐꯤꯠ ꯑꯅꯤ ꯑꯍꯨꯝ ꯂꯥꯞꯅꯔ ꯂꯣꯏꯔꯦ ꯐꯤꯠ ꯑꯅꯤꯃꯨꯛ
ꯀꯔꯤ ꯑꯗꯨꯗꯤ ꯌꯥꯝꯅꯖꯨ ꯀꯨꯡꯍꯟꯗꯕꯤ ꯌꯥꯝꯅꯖꯨ ꯂꯥꯞꯅꯗꯕꯤꯅꯤꯅꯦ
ꯃꯥꯅꯦ ꯃꯥꯅꯦ ꯃꯥꯅꯦ ꯑꯗꯨꯝ ꯆꯟꯕꯅꯤꯕꯀꯣ ꯑꯦ ꯑꯩꯅ ꯂꯩꯔꯤꯉꯩꯁꯤꯗ ꯏꯇꯥꯎ ꯅꯣꯡꯃ ꯀꯣꯏꯊꯣꯔꯛꯑꯣ ꯑꯈꯣꯏꯗ ꯀꯃꯥꯏꯟ ꯊꯥꯔꯤ ꯌꯦꯡꯉꯨ ꯂꯥꯎ ꯀꯩꯗꯧꯔꯒꯦ ꯑꯧ ꯑꯈꯣꯏꯅ ꯂꯩꯔꯤꯕ ꯄꯥꯜꯂꯤꯕ ꯑꯈꯣꯏꯒꯤ ꯗ꯭ꯔꯥꯒꯣꯟ ꯐ꯭ꯔꯨꯏꯠꯁꯦ ꯌꯦꯡꯉꯨ ꯂꯥꯎ ꯀꯩꯗꯧꯔꯒꯦ
ꯑꯗꯣ ꯅꯣꯏ ꯇꯥꯡ ꯇꯔꯥꯒꯤ ꯂꯨꯍꯣꯡꯕꯗꯨ ꯕꯥꯔꯇꯣꯟ ꯇꯧꯔꯛꯄ꯭ꯔꯣ
ꯇꯧꯔꯛꯑꯦ ꯇꯧꯔꯦ ꯑꯗꯨ ꯑꯗꯨ ꯂꯥꯛꯄꯗ ꯆꯪꯉꯛꯑꯣ ꯀꯩꯗꯧꯒꯦ ꯈꯤꯇꯪ ꯉꯜꯂꯞꯅ ꯅꯨꯡꯁꯥ ꯂꯩꯔꯤꯉꯩꯗ ꯍꯥꯏꯐꯦꯠ ꯂꯥꯛꯑꯒ
ꯎꯝ ꯑꯗꯨꯒꯤꯗ ꯑꯩ ꯉꯜꯂꯞ ꯂꯥꯛꯑꯒꯦ
ꯑꯗꯨꯒ ꯍꯥꯏꯐꯦꯠ ꯌꯦꯡꯃꯤꯟꯅꯔ ꯂꯣꯏꯔꯦ ꯑꯗꯣ ꯅꯪꯅ ꯆꯥ ꯇꯨ ꯅꯪꯅ ꯑꯈꯣꯏ ꯑꯈꯣꯏ ꯄꯥꯗ ꯍꯥꯏꯔꯒ ꯂꯧꯔꯁꯨ ꯌꯥꯏ ꯀꯩꯗꯧꯔꯒꯦ ꯑꯈꯣꯏ ꯄꯥꯗꯅ ꯈꯔ ꯄꯥ ꯄꯥꯕꯨꯡ ꯁꯦꯝꯕꯤꯔꯣ ꯑꯩꯖꯨ ꯊꯥꯒꯦ ꯇꯧꯕꯅꯤ ꯄꯥꯕꯨꯡꯒꯤ ꯑꯄꯥꯝꯕꯁꯤꯗꯒꯤ ꯆꯥꯔ ꯁꯦꯝꯕ ꯌꯥꯒꯗ꯭ꯔꯥ ꯀꯌꯥꯃꯨꯛ ꯊꯣꯛꯀꯅꯤ ꯂꯣꯏꯔꯦ ꯋꯥꯔꯤꯕꯣ
ꯃꯥꯅꯦ ꯑꯩꯖꯨ ꯍꯟꯗꯛ ꯍꯟꯗꯛ ꯑꯦꯛꯖꯥꯝ ꯑꯃ ꯑꯅꯤ ꯂꯩꯔꯤꯕꯀꯣ
ꯎꯝ
ꯑꯗꯨ ꯂꯣꯏꯔꯒ ꯃꯇꯝ ꯈꯔ ꯑꯗꯨꯒꯤ ꯇꯧꯗ꯭ꯔꯤꯕꯧꯗꯤ ꯑꯩꯖꯨ ꯂꯧ ꯂꯣꯏꯔꯒ ꯑꯥꯗ ꯑꯃꯨꯛ ꯍꯥꯏꯒꯠꯀꯦ ꯇꯧꯕ
ꯎꯝ ꯎꯝ ꯎꯝ
ꯑꯗꯣꯢ ꯑꯦꯛꯖꯥꯝꯗꯣ ꯂꯣꯏꯁꯜꯂꯝꯃꯒ ꯌꯨꯝꯗ ꯃꯇꯝ ꯈꯔ ꯑꯃꯨꯛ ꯍꯣꯜ ꯇꯧꯔ ꯂꯩꯒꯦ ꯇꯧꯕꯅꯦꯕ
ꯎꯪ ꯑꯥ ꯑꯥ
ꯑꯗꯣ ꯍꯣꯜ ꯇꯧ ꯂꯩꯕꯗꯨꯗ ꯑꯩꯅ ꯈꯔ ꯁꯦꯝꯍꯧꯒꯦ ꯈꯟꯕ ꯍꯥꯏꯇꯥꯔꯦ ꯑꯩꯅ ꯑꯗꯨꯃꯥꯏꯅ ꯊꯥꯖꯜꯂꯝꯃꯗꯤ ꯑꯗꯨꯝ ꯑꯈꯣꯏ ꯃꯥꯍꯣꯏꯅ ꯍꯧꯗꯣꯛꯄꯗ ꯑꯩꯅ ꯍꯧꯗꯣꯛꯑꯝꯃꯒ ꯑꯈꯣꯏ ꯃꯥ ꯍꯣꯏ ꯑꯈꯣꯏ ꯏꯄꯨ ꯍꯣꯏꯅ ꯌꯦꯡꯖꯜꯂꯖꯨ ꯌꯥꯏꯗꯅ
ꯌꯥꯏꯌꯦ ꯑꯍꯜ ꯂꯩꯕꯅꯤꯅ ꯍꯨꯖꯤꯛꯇꯤ ꯗ꯭ꯔꯥꯒꯣꯟ ꯐ꯭ꯔꯨꯏꯠꯇꯣ ꯂꯩꯔꯒ ꯆꯥꯕꯕꯨꯗꯤ ꯌꯨꯝꯗꯩ ꯄꯥꯜꯂ ꯍꯦꯛꯑ ꯍꯦꯛꯑ ꯆꯥꯕꯗꯣ ꯌꯣꯟꯕꯩ ꯄꯩꯁꯥꯒꯤ ꯈꯤꯇꯪ ꯅꯠꯇꯅꯀꯣ ꯃꯗꯣ ꯍꯛꯆꯥꯡꯗ ꯌꯥꯝ ꯀꯥꯟꯅꯩꯕ ꯑꯍꯟꯒꯩꯖꯤꯗꯗꯤꯀꯣ
ꯎꯝ ꯏꯁꯥꯅ ꯊꯥꯔꯒ ꯆꯥꯕꯗꯨꯗꯤ ꯀꯤꯗꯦꯗꯅꯥ
ꯎꯝ ꯎꯝ ꯎꯝ
ꯑꯗꯣ ꯀꯩꯊꯦꯟꯗ ꯕꯖꯥꯔꯗ ꯌꯣꯜꯂꯤꯖꯤꯗꯤ ꯏꯁꯥꯗ ꯑꯗꯨꯝ ꯀꯩꯅꯣꯝꯃ ꯑꯗꯨꯝ ꯐꯥꯎꯖꯕꯗꯣ ꯑꯁ ꯑꯁꯤ ꯆꯥꯎꯃꯜꯂꯦ ꯑꯁ ꯍꯤꯗꯥꯛ ꯃꯌꯥꯝ ꯍꯥꯞꯄꯝꯅꯤꯒ ꯈꯟꯕꯗꯣ ꯋꯥꯈꯟꯗ ꯑꯗꯨꯗꯨꯅꯤꯗ
ꯑꯗꯒꯤ ꯏꯇꯥꯎꯍꯣꯏꯗꯤ ꯕꯖꯥꯔꯖꯨ ꯍꯦꯛ ꯊꯣꯡ ꯈꯣꯡꯅ ꯍꯦꯛ ꯀꯥꯟꯊꯣꯛꯄ ꯕꯖꯥꯔꯖꯨ ꯂꯩꯔꯦ ꯍꯥ ꯑ ꯀꯩꯗꯧꯔꯨꯅꯤ ꯊꯣꯡꯒꯥꯟꯗ ꯍꯦꯛ ꯊꯝꯃ ꯂꯣꯏꯔꯦꯅꯦ ꯍꯩꯗꯨ ꯍꯦꯛꯑꯒ ꯃꯌꯥꯝ ꯑꯗꯨꯝ ꯂꯩꯖꯒꯦ ꯑꯗ ꯀꯥ ꯍꯦꯟꯅ ꯑꯥ ꯆꯠꯊꯣꯛ ꯆꯠꯁꯤꯟ ꯄꯨꯊꯣꯛ ꯄꯨꯁꯤꯟ ꯋꯥꯕ ꯖꯨ ꯅꯠꯇꯦꯕ ꯇꯧꯒꯦꯅꯕꯨ ꯈꯜꯂꯗꯤ ꯌꯥꯏ ꯍꯥꯏꯕꯅꯤꯗ ꯌꯥꯝꯅ ꯐꯦꯁꯤꯂꯤꯇꯤ ꯐꯪꯕ ꯖꯒꯥꯅꯦꯕ
ꯃꯥꯅꯦ ꯑꯗꯨꯝ ꯌꯥꯢꯔꯤꯄꯣꯛꯁꯨꯨ ꯅꯛꯑꯦ ꯅꯠꯇ꯭ꯔꯥ
ꯎꯝ ꯌꯥꯏꯔꯤꯄꯣꯛ ꯄꯨꯊꯣꯛꯇꯖꯨ ꯅꯣꯏ ꯊꯣꯡꯒꯥꯥꯟꯗꯇ ꯊꯝꯕꯗꯇ ꯂꯣꯏꯔꯅꯤꯗ
ꯑ ꯑꯗꯨꯅꯦ ꯑꯩ ꯍꯟꯗꯛ ꯑꯗꯨꯗꯣ ꯑꯝꯇ ꯇꯧꯒꯦ ꯇꯧꯕ
ꯑꯗꯨꯅꯦ ꯍꯥꯏꯌꯦ ꯇꯧꯕꯨ ꯇꯧꯔꯗꯤꯀꯣ ꯑꯗꯨꯕꯨ ꯑꯩꯅ ꯍꯥꯏꯒꯗꯕ ꯑꯃ ꯗ꯭ꯔꯥꯒꯣꯟ ꯐ꯭ꯔꯨꯏꯠꯇꯒ ꯗ꯭ꯔꯥꯒꯣꯟ ꯐ꯭ꯔꯨꯏꯠꯁꯦ ꯁꯤꯒꯦ ꯍꯥꯏꯕꯖꯤꯗꯤ ꯄꯥꯛ ꯑꯇꯥꯡꯕꯅꯤ ꯅꯪ ꯍꯦꯛ ꯊꯥꯕꯨ ꯊꯥꯔꯕ ꯍꯧꯔꯗꯝꯅꯤ
ꯎꯝ ꯍꯧꯗꯤ ꯍꯧꯕ ꯄꯥꯟꯕ ꯄꯥꯟꯗꯕꯗꯤ ꯈꯪꯗꯦꯗꯨꯔꯥ
ꯄꯥꯟꯒꯅꯦꯕ ꯍꯥꯏꯗꯤ ꯃꯥꯁꯦ ꯀꯦꯛꯇꯁꯀꯤ ꯐꯦꯃꯤꯂꯤꯅꯦꯕ
ꯎꯝ
ꯗ꯭ꯔꯥꯒꯣꯟ ꯐ꯭ꯔꯨꯠꯁꯦ ꯀꯦꯛꯇꯁꯀꯤ ꯐꯦꯃꯤꯂꯤꯅꯦꯕꯀꯣ ꯑꯗꯣ ꯃꯥꯁꯦ ꯀꯦꯛ ꯇꯁꯀꯤ ꯐꯦꯃꯤꯂꯤ ꯑꯣꯏꯕꯅꯤꯅ ꯃꯥꯖꯦ ꯗꯦꯖꯥꯔꯠ ꯑꯀꯪꯕ ꯑꯁꯥꯕꯗ ꯃꯥ ꯁꯔꯚꯥꯏꯚ ꯇꯧꯕ ꯉꯝꯕ ꯄꯥꯝꯕꯤ ꯃꯁꯥ ꯀꯟꯕ ꯄꯥꯝꯕꯤꯅꯦꯕ ꯍꯥꯏꯗꯤ ꯏꯅꯣꯞ ꯅꯣꯞꯄ ꯄꯥꯝꯕꯤ ꯁꯤꯒꯟꯕ ꯄꯥꯝꯕꯤ ꯅꯠꯇꯦꯕ ꯃꯤ ꯃꯁꯥ ꯀꯟꯕ ꯃꯁꯥꯒꯤ ꯏꯁꯇ꯭ꯔꯣꯡ ꯏꯝꯃ꯭ꯌꯨꯅꯤꯇꯤ ꯋꯥꯡꯕ ꯀꯥꯡꯕꯨꯅꯦꯕ
ꯎꯝ
ꯑꯗꯨꯅ ꯃꯣꯏꯁꯤꯗꯤ ꯑꯗꯨꯝ ꯍꯤꯡꯒꯅꯤ
ꯎꯝ ꯑꯗꯣ ꯌꯥꯏ ꯀꯩ ꯍꯥꯏ ꯑꯩꯖꯨ ꯈꯪꯗꯦꯗ ꯏꯇꯥꯎ ꯄꯨꯟꯁꯤꯁꯦ ꯏꯆꯝ ꯆꯝꯅ ꯂꯩꯅꯤꯡꯉꯦꯗ
ꯆꯝꯕꯅ ꯐꯕꯅꯦꯃꯤ ꯑꯩꯗꯤ ꯆꯝꯕ ꯄꯥꯝꯃꯤꯅꯦꯃꯤ
ꯍꯩ ꯅꯨꯡ ꯏꯟꯖꯥꯡ ꯅꯥꯄꯤ ꯈꯔ ꯐꯔꯒ ꯌꯦꯟ ꯉꯥꯅꯨ ꯈꯔ ꯂꯣꯏꯔꯒ ꯑꯗꯨꯒꯤ ꯄꯨꯟꯁꯤꯗꯨ ꯑꯣꯏꯅ ꯂꯩꯅꯤꯡꯉꯦ
ꯍꯣꯏ ꯑꯗꯨ ꯂꯝꯗꯨꯅꯤ ꯈ꯭ꯋꯥꯏ ꯃꯔꯨꯁꯦ ꯂꯝꯁꯤꯕꯨ ꯂꯩꯔꯗꯤꯀꯣ
ꯃꯥꯅꯦ
ꯑꯗꯨ ꯑꯗꯨꯅ ꯈ꯭ꯋꯥꯏ ꯕꯦꯁꯅꯤ
ꯎꯝ
ꯁꯨꯡꯒꯤ ꯑꯦꯄ꯭ꯔꯤꯜꯗ ꯑꯦꯄ꯭ꯔꯤꯜꯗ ꯍꯦꯛꯄꯒꯤ ꯁꯤꯖꯟꯅꯦꯜ ꯑꯣꯏꯕ ꯐ꯭ꯔꯨꯏꯠ ꯑꯃ ꯊꯥꯔꯅꯤ ꯑꯗꯩꯩ ꯅꯠꯇꯦꯕ ꯐꯥꯝ ꯇꯧꯕ ꯍꯥꯏꯁꯤ ꯐꯥꯎꯕ ꯑꯥꯏꯇꯦꯝ ꯑꯃꯈꯛꯇꯪ ꯅꯠꯇꯦꯕ ꯊꯥꯗꫭꯏꯁꯤ ꯑꯦꯄ꯭ꯔꯤꯜꯗ ꯍꯦꯛꯀꯗꯕ ꯑꯃ ꯊꯥꯔꯅꯤ ꯑꯗꯩ ꯑꯥꯒꯁꯇ ꯍꯦꯛ ꯀꯗꯕꯝ ꯊꯥꯔꯅꯤ ꯑꯁ ꯆꯍꯤ ꯑꯃꯗ ꯍꯩ ꯃꯈꯜ ꯃꯔꯤ ꯊꯥꯒ꯭ꯔ ꯂꯣꯏꯔꯦꯅꯦ ꯑ ꯍꯩ ꯃꯈꯜ ꯃꯔꯤꯗꯣ ꯑꯗꯨꯝ ꯊꯥꯕꯗꯀꯣ ꯌꯥꯏꯑꯕ ꯑꯩ ꯀꯩꯅꯣꯝ ꯍꯥꯏꯒꯦ ꯖꯨꯒꯥꯂꯤ ꯁꯨꯕ ꯆꯠꯄ ꯅꯨ ꯄꯥ ꯑꯃꯅ ꯆꯍꯤ ꯑꯃꯗ ꯂꯨꯄꯥ ꯂꯥꯈ ꯑꯃ ꯇꯨꯡꯁꯤꯟꯕꯁꯦ ꯋꯥꯏꯑꯕ ꯉꯝꯗꯦꯕ ꯃꯥ ꯄꯩꯁꯥ ꯊꯣꯛꯑꯒꯁꯨ ꯃꯥꯖꯦ ꯄꯩꯁꯥ ꯇꯨꯡꯖꯟꯕ ꯉꯝꯖꯗꯦꯕ
ꯃꯥꯟꯅꯤ
ꯑꯗꯨꯕꯨ ꯅꯪꯒꯤ ꯐ꯭ꯔꯨꯏꯠ ꯊꯥꯏꯕ ꯅꯨꯄꯥꯗꯨꯅ ꯆꯍꯤ ꯑꯃꯗ ꯀ꯭ꯔꯣꯞꯁꯦ ꯃꯔꯤꯔꯛ ꯍꯦꯛꯄ ꯊꯥꯕ ꯀ꯭ꯔꯣꯞꯁ ꯊꯥꯕ ꯃꯇꯝꯗ ꯀ꯭ꯔꯣꯞꯁ ꯑꯃꯃꯨꯛ ꯍꯦꯛꯄ ꯃꯇꯝꯗ ꯂꯥꯛ ꯑꯃ ꯃꯝ ꯁꯤꯠꯂꯗꯤ ꯆꯍꯤ ꯑꯝꯗ ꯂꯥꯛ ꯃꯔꯤꯅꯦꯕ ꯑꯗꯨꯅ ꯁꯤ ꯄꯣꯠꯁꯦ ꯌꯥꯗꯦꯕ ꯎꯝ
ꯍꯛꯆꯥꯡꯖꯨ ꯅꯨꯡꯉꯥꯏꯅ ꯂꯩꯔꯦ ꯅꯠꯇ꯭ꯔꯥ ꯀꯣꯛ ꯑꯃ ꯁꯥꯅꯤꯡꯉꯥꯏ ꯂꯩꯇꯦ
ꯗ꯭ꯔꯥꯒꯣꯟ ꯐ꯭ꯔꯨꯏꯠꯁꯦ ꯄꯥꯝꯕꯤ ꯆꯥꯝꯃ ꯊꯥꯕ ꯃꯇꯝꯗꯀꯣ ꯅꯪ ꯌꯥꯝꯗꯕꯗ ꯐꯤꯞ ꯇꯤ ꯊꯥꯎꯖꯟ ꯑꯩꯥꯏꯠꯇꯤ ꯊꯥꯎꯖꯟꯗꯤ ꯀꯥꯟꯅꯅꯤ ꯈꯜ ꯑꯦꯅꯨꯋꯦꯜꯂꯤ ꯑꯦꯅꯨꯋꯜꯂꯤ ꯂꯥꯛꯑꯅꯦꯕ
ꯎꯝ
ꯀꯔꯤꯒꯤꯅꯣ ꯍꯥꯏꯔꯀꯥꯟꯗ ꯄꯥꯝꯕꯤ ꯑꯃꯗ ꯄꯥꯝꯕꯤ ꯑꯃꯗ ꯗ꯭ꯔꯥꯒꯣꯟ ꯐ꯭ꯔꯨꯏꯠꯁꯦ ꯇꯔꯥ ꯄꯥꯜꯂꯦ ꯈꯜꯂꯣ ꯗ꯭ꯔꯥꯒꯣꯟ ꯐ꯭ꯔꯨꯏꯠ ꯑꯅꯤ ꯅꯠꯇ꯭ꯔꯒ ꯑꯃꯅ ꯅꯪ ꯀꯤꯂꯣ ꯇꯥꯔꯛꯇꯣꯏꯅꯦꯕ
ꯃꯥꯅꯦ ꯄꯥꯝꯕꯤ ꯑꯝꯗ ꯂꯨꯄꯥ ꯆꯥꯝꯉꯥ ꯆꯝꯉꯥ ꯄꯥ ꯆꯥꯇ꯭ꯔꯨꯛ ꯆꯥꯇ꯭ꯔꯨꯛꯇꯪ ꯄꯔꯅꯤ ꯆꯍꯨꯝ ꯆꯍꯨꯝ ꯌꯣꯟꯕꯗꯀꯣ
ꯎꯝ ꯑꯁ ꯆꯍꯨꯝ ꯆꯍꯨꯝ ꯌꯣꯟꯕ ꯑꯗꯨꯗꯤ ꯍꯦꯟꯅ ꯁꯤꯠꯀꯅꯤ ꯄꯥꯝꯕꯤꯝꯅ ꯂꯤꯁꯤꯡ ꯑꯃ ꯁꯤꯠꯀꯅꯤ
ꯑꯗꯨꯅꯦ
ꯄꯥꯝꯕꯤ ꯑꯃꯗ ꯂꯤꯁꯤꯡ ꯑꯃꯅꯦ ꯂꯤꯁꯤꯡ ꯂꯤꯁꯤꯡ ꯑꯃꯅꯦꯕ ꯄꯥꯝꯕꯤ ꯑꯃ ꯁꯤꯜꯂꯛꯇꯣꯏꯁꯦ ꯂꯤꯁꯤꯡꯁꯦ ꯆꯥꯝꯃ ꯂꯥꯛꯇꯣꯏꯅꯦꯕ ꯂꯤꯁꯤꯡ ꯆꯥꯝꯃꯁꯦ ꯂꯥꯛꯑꯕꯅꯦꯕ ꯑꯗꯨꯕꯨ ꯅꯪꯒꯤ ꯍꯩꯗꯣ ꯄꯤꯛ ꯄ ꯅꯠꯇ꯭ꯔꯒ ꯄꯥꯜꯂꯛꯇꯕ ꯑꯩꯈꯣꯏꯅ ꯑꯦꯛꯁꯄꯦꯛꯇꯦꯁꯟꯗꯨꯒꯤ ꯈꯔ ꯍꯟꯊꯅ ꯌꯦꯡꯉꯒ ꯀꯣ ꯑꯩꯠꯇꯤ ꯊꯥꯎꯖꯟ ꯍꯥꯏꯁꯦ ꯌꯥꯔꯕꯅꯦꯕ